ꯍꯜꯂꯣ ꯀꯗꯣꯔ ꯃꯤꯅꯣ
ꯁꯨꯝ ꯂꯩꯔꯝꯃꯤꯅꯦ ꯉꯥꯏꯍꯥꯛ ꯍꯛꯆꯛ ꯂꯥꯡꯉꯝꯕꯅꯤ ꯎꯔꯨꯝ ꯎꯔꯨꯝꯗ ꯐꯝꯃꯒ
ꯑꯣ
ꯏꯀꯣ ꯌꯥꯝ ꯆꯠꯂꯦ ꯀꯩꯒꯤꯅꯣ
ꯈꯪꯗꯦꯅꯦ ꯀꯩꯒꯤꯅꯣ ꯈꯪꯗꯦ ꯑ
ꯁꯥꯏꯌꯦ ꯅꯨꯡꯁꯥ ꯑꯁ ꯃꯩ ꯍꯧꯈꯩꯅꯦ ꯁꯥꯔꯤꯁꯦ
ꯉꯁꯥꯏ ꯑꯌꯨꯛꯇꯤ ꯅꯣꯡ ꯈꯔ ꯆꯨꯗꯧ ꯃꯥꯜꯂꯝꯃꯤ ꯃꯪꯉꯝꯕꯅꯦꯕ ꯎꯝ ꯀꯩꯅꯣ ꯍꯟꯗꯛ ꯑꯩꯈꯣꯏ ꯃꯅꯤꯄꯨꯔꯁꯤꯕꯣ ꯅꯣꯡꯒ ꯁꯨꯡꯇꯥ ꯇꯥꯈꯤꯗ꯭ꯔꯦ ꯂꯣꯏꯅ ꯃꯤ ꯄꯨꯝꯅꯃꯛꯁꯦ ꯅꯨꯡꯁꯥꯅ ꯑꯣꯠꯂꯒ ꯍꯥꯠꯇꯣꯛꯑꯒꯦ ꯈꯜꯂꯤꯖꯥꯠꯂꯣ ꯁꯣꯔꯁꯤꯅ
ꯑꯁ ꯈꯪꯗꯦ ꯑꯣꯠꯂꯦꯍꯦ ꯅꯨꯡꯁꯥꯅ ꯑꯣꯠꯂꯦ ꯍꯥꯏꯗꯤ ꯁꯥꯔꯤ ꯈꯨꯠꯁꯥꯁꯤꯁꯨꯅꯦ ꯑꯣꯝꯃꯒ ꯁꯥꯕꯤꯗꯣ ꯇꯧꯋꯦꯕ
ꯑ ꯍꯛꯆꯥꯡꯒꯆꯅ ꯆꯠꯅ ꯂꯥꯎꯈꯤꯗꯣ
ꯈꯥꯡꯕꯒ ꯉꯝꯕꯖꯥꯠ ꯅꯠꯇꯦ ꯁꯥꯃꯟꯗꯅ
ꯍꯌꯦꯡꯋꯥꯏ ꯌꯨꯝꯒ ꯁꯥꯔꯀꯥꯟꯗ ꯅꯨꯄꯤ ꯑꯉꯥꯡꯒ ꯊꯤꯔꯀꯥꯟꯗ ꯑꯦ ꯁꯤ ꯄꯥꯟꯕꯒ ꯌꯥꯔꯣꯏꯗꯣꯔꯤꯅꯦ ꯁꯤꯗꯤ ꯑꯦ ꯁꯤ ꯄꯥꯟꯗꯕꯒ ꯌꯥꯔꯣꯏꯗꯣꯔꯤꯕꯕ
ꯑ ꯑꯦ ꯁꯤ ꯄꯥꯟꯕ ꯄꯥꯟꯗꯕ ꯃꯣꯏꯒꯤ ꯃꯄꯥꯟꯂꯣꯝꯒꯤ ꯅꯨꯡꯁꯥ ꯁꯥꯔꯁꯨ ꯁꯥꯗꯅꯕ ꯃꯣꯏ ꯃꯅꯨꯡꯗ ꯐꯣꯝ ꯍꯥꯞꯄ꯭ꯔꯥ ꯀꯩꯅꯣꯝ ꯇꯧꯕꯗꯣ
ꯑꯣ ꯃꯥꯁꯤꯅ ꯀꯩꯅꯣ ꯍꯥꯏꯁꯦ
ꯋꯥꯜ ꯃꯅꯨꯡꯗ ꯍꯥꯞꯄꯤꯌꯦ ꯃꯣꯏꯒꯤ ꯀꯩꯅꯣ ꯇꯧꯅꯕ ꯀꯩ ꯍꯥꯏꯔ ꯑꯏꯤꯡ ꯑꯁꯥꯗꯣ ꯀꯟꯇ꯭ꯔꯣꯜ ꯇꯧꯅꯕ ꯑꯃ
ꯋꯥꯜ ꯃꯅꯨꯡꯗ
ꯎꯝ
ꯑꯣ
ꯊꯣꯡꯒꯤ ꯇꯥꯏꯞ ꯇꯧꯕ ꯑꯃ ꯍꯥꯞꯄꯤꯑꯕꯀꯣ ꯋꯥꯜꯁꯦ ꯃꯣꯏꯒꯤꯗꯣ ꯄ꯭ꯂꯥꯏꯅ ꯁꯥꯏꯑꯦꯕꯀꯣ ꯌꯨꯝꯗ ꯄ꯭ꯂꯥꯏ ꯍꯥꯏꯒꯗ꯭ꯔꯥ ꯎꯔ ꯄ꯭ꯂꯥꯏꯔ ꯈꯪꯗꯕ ꯑꯗꯨꯒꯨꯝꯕꯅ ꯁꯥꯏꯌꯦꯕ
ꯑꯣ ꯀꯩꯅꯣ ꯑꯣꯏꯔꯝꯒꯅꯤꯍꯦ ꯀꯥꯔꯕꯣꯠ ꯀꯥꯔꯕꯣ ꯍꯥꯏꯕ꯭ꯔꯥ ꯑꯩꯈꯣꯏꯒꯤ ꯀꯥꯔꯕꯣꯕ꯭ꯔꯤꯛ ꯍꯥꯏꯕ꯭ꯔꯥ ꯑꯗꯨ ꯑꯣꯏꯔꯝꯃꯅꯤ
ꯈꯪꯗꯦꯗ ꯑꯗꯨꯗꯨ ꯃꯣꯏ ꯑꯗꯨ ꯑꯗꯨꯃꯥꯏꯅ ꯍꯥꯞꯄꯗꯣ ꯍꯤꯡꯉꯦꯅ ꯍꯥꯏꯅꯩꯌꯦꯕ ꯎꯝ
ꯎꯝ ꯏꯪꯗꯤ ꯏꯪꯉꯕꯅꯤ ꯃꯣꯏ ꯆꯥꯎꯈꯠꯂꯕꯅꯦꯀꯣ ꯃꯃꯜꯗꯤ ꯇꯥꯡꯅꯝꯅꯤꯍꯦ ꯑꯗꯨꯗꯤ
ꯐꯪꯗꯦ ꯑꯗꯨꯗꯤ ꯇꯥꯡꯕ ꯇꯥꯡꯗꯕꯗꯤ ꯑ ꯍꯧꯖꯤꯛꯀꯥꯟꯁꯦ ꯑꯦꯁꯤ ꯂꯣꯏ ꯍꯥꯞꯅꯔꯦꯀꯣ
ꯍꯥꯝꯅꯔꯦ ꯅ ꯑꯦꯁꯤ ꯂꯩꯇ꯭ꯔꯒꯅ ꯑꯩꯈꯣꯏꯒꯤ ꯔꯨꯝ ꯀꯨꯜ ꯔꯨꯝ ꯀꯨꯂꯔ ꯍꯥꯏꯕ꯭ꯔꯣ
ꯎꯝ ꯎꯝ
ꯑꯗꯨꯒꯗꯣ ꯑꯆꯧ ꯑꯆꯧꯕ ꯂꯩꯗꯅ ꯑꯗꯨ ꯌꯥꯝꯅ ꯈꯦꯅꯔꯦꯅꯦ ꯏꯁꯤꯡ ꯍꯥꯟꯕꯤꯗꯣ
ꯎꯝ
ꯑꯗꯨ ꯏꯪꯕꯨ ꯏꯪꯖꯥꯠꯂꯣ
ꯀꯨꯂꯔꯗꯨꯣ ꯏꯪꯅꯦ ꯍꯥꯏꯕꯅꯦ
ꯑꯣ ꯐꯪꯗ꯭ꯔꯩ ꯌꯨꯝ ꯂꯣꯝꯗꯁꯨ ꯁꯥꯏ ꯕꯔꯥꯔꯣꯝꯗ ꯂꯩꯕꯗꯨꯁꯨ ꯁꯥꯏ
ꯁꯥꯗꯕ ꯃꯐꯝ ꯌꯥꯎꯗ꯭ꯔꯦꯗ
ꯎꯝ ꯌꯨꯝ ꯂꯣꯝꯗꯅ ꯑꯃꯨꯛꯀ ꯍꯦꯟ ꯁꯥꯏ ꯑꯃꯨꯛ ꯀꯃꯥꯏꯅ ꯇꯧꯅꯣ ꯈꯪꯁꯦ ꯊꯥꯏꯅꯗꯤ ꯂꯩꯀꯥꯏ ꯂꯩꯔ ꯀꯥꯠꯇꯣ ꯎ ꯋꯥꯒ ꯍꯧꯗꯅꯅꯦ ꯌꯥꯝꯅ ꯏꯁꯤꯡ ꯅꯨꯡꯁꯤꯠꯇꯣ ꯐꯅ ꯀꯩꯅꯣ ꯇꯧꯔꯝꯕꯅꯦꯕꯀꯣ ꯍꯧꯖꯤꯛꯇꯤ ꯌꯨꯝ ꯁꯥꯖꯅꯔꯕꯁꯤꯗ ꯀꯥꯏꯗꯒꯤ ꯑ ꯑꯗꯨ ꯌꯥꯝꯕ ꯂ ꯂꯩ ꯀꯀꯥꯏꯗ ꯂꯩꯕ ꯋꯥꯄꯜꯗꯣ ꯄꯨꯡꯇꯨꯝ ꯇꯨꯝꯈ꯭ꯔꯦ ꯑꯃꯠꯇ ꯂꯩꯈꯤꯗꯦ
ꯑꯁꯦꯡꯕ ꯋꯥꯄꯟ ꯑꯝꯇ ꯂꯩꯇ꯭ꯔꯦ ꯑꯩꯈꯣꯏꯁꯨ ꯋꯥꯄꯟ ꯑꯃ ꯑꯅꯤ ꯂꯩꯔꯝꯕꯅꯦꯕꯀꯣ ꯑꯁꯤꯒꯤ ꯃꯃꯥꯡꯗ ꯋꯥꯄꯟ ꯑꯃꯗꯤ ꯂꯩꯔꯤ ꯑꯗꯨꯗꯨꯒ ꯍꯟꯗꯛ ꯆꯍꯤꯁꯤꯗ ꯋꯥꯄꯜ ꯑꯅꯤ ꯑꯍꯨꯝ ꯇꯨꯝꯈ꯭ꯔꯦ ꯌꯨꯝ ꯑꯅꯧꯕ ꯁꯥꯒꯠꯄꯗ
ꯑꯗꯨꯅꯦ ꯑꯗꯨꯒ ꯃꯩ ꯂꯥꯛꯄꯗꯣ ꯃꯩ ꯂꯥꯛꯄ ꯈꯣꯠꯄ ꯇꯧꯕꯗꯣ ꯑꯗꯨꯗꯁꯨ ꯀꯩꯅꯣ ꯇꯧꯋꯦ ꯋꯥꯄꯜꯗꯨꯅ ꯌꯥꯝꯅ ꯀꯩꯅꯣ ꯇꯥꯔꯒ ꯃꯩꯕꯨ ꯌꯥꯝ ꯊꯥꯗꯠꯂꯤ ꯌꯥꯝ ꯅꯨꯡꯉꯥꯏꯍꯟꯗꯦꯅꯀꯣ ꯃꯤꯑꯣꯏꯕꯁꯦ ꯅꯨꯡꯉꯥꯏꯕ ꯊꯤꯔꯛꯄꯗ ꯍꯥꯏꯗꯤ ꯃꯩꯗꯣ ꯉꯥꯜꯂꯗꯤ ꯅꯨꯡꯉꯥꯏꯗꯅ ꯑꯗꯨꯒꯤ ꯇꯧꯔꯛꯄꯗ ꯋꯥꯄꯟꯗꯣ ꯑꯌꯥꯝꯕꯅꯁꯨ ꯌꯥꯟꯊꯠꯈꯤꯕ ꯗꯨꯀꯥꯟꯁꯨ ꯁꯥꯖꯅꯔꯛꯄ ꯃꯤꯗꯨ ꯃꯆꯤꯟ ꯃꯅꯥꯎꯗꯣ ꯌꯥꯝꯈꯠꯂꯛꯕꯃꯤꯅ ꯃꯆꯥ ꯃꯁꯨ ꯄꯣꯛꯂꯛꯑꯀꯥꯟꯗ ꯃꯥꯏ ꯃꯥꯏ ꯂꯩꯐꯝ ꯂꯩꯅꯕꯅ ꯂꯝ ꯌꯦꯟ ꯊ ꯊꯣꯛꯅꯔꯛꯄ
ꯎꯝ ꯎ ꯋꯥ ꯃꯈꯣꯡꯗꯣ ꯐꯝꯕꯗ ꯌꯥꯝ ꯏꯪꯉꯦꯁꯦ ꯋꯥꯄꯟ ꯃꯈꯣꯡꯅꯤ ꯍꯦꯟꯅ ꯏꯪꯗꯣꯏ ꯏꯗ꯭ꯔꯣ ꯊꯥꯏꯅ ꯑꯩꯈꯣꯏꯅ ꯑꯄꯟ ꯃꯈꯣꯡꯗꯒ ꯁꯥꯟꯅꯕꯗꯣ
ꯑ ꯎ ꯋꯥꯗꯩꯗꯤ ꯋꯥꯈꯟꯗꯅꯦ ꯏꯪꯉꯦ ꯋꯥꯄꯜ ꯍꯧꯕ ꯃꯐꯝꯁꯤꯁꯨ ꯀꯣ ꯑꯩꯈꯣꯏꯒꯤ ꯏꯅꯤꯜ ꯂꯩꯕ ꯃꯐꯝ ꯑꯣꯏꯗꯣꯏꯅꯦꯕ ꯃꯣꯏꯗꯤ ꯑꯗ꯭ꯔꯥꯏꯗꯗꯤ ꯍꯧꯗꯦꯕ ꯃꯣꯏꯁꯦ ꯑꯩꯈꯣꯏꯒꯤ ꯋꯥꯄꯜ ꯑꯌꯥꯝꯕꯅ ꯊꯥꯅꯕꯁꯦ ꯄꯨꯈ꯭ꯔꯤ ꯂꯩꯕ ꯄꯨꯈ꯭ꯔꯤ ꯃꯄꯥꯟ ꯂꯩꯕꯁꯤꯡꯁꯦ ꯊꯥꯏꯅꯒꯤ ꯄꯨꯀꯤꯁꯤꯡꯁꯦ ꯃꯃꯥꯡ ꯃꯃꯥꯡꯗ ꯂꯣꯏ ꯂꯩꯔꯝꯗ꯭ꯔꯥ ꯁꯤꯒꯤ ꯃꯃꯥꯡꯗ ꯋꯥꯈꯜ ꯑꯃꯃꯝ ꯂꯣꯏ ꯊꯝꯕꯅꯦꯕ
ꯍꯣꯏ ꯍꯣꯏ ꯍꯣꯏ ꯎꯝ
ꯑꯗꯨꯃꯥꯏꯅ ꯏꯁꯤꯡ ꯆꯨꯞꯁꯜꯂꯒ ꯔꯤꯒꯨꯂꯦꯠ ꯇꯧꯔꯒꯀꯣ ꯑꯌꯪꯕ ꯅꯨꯡꯁꯤꯠ ꯊꯥꯗꯣꯛꯄꯩ ꯋꯥꯅꯤ
ꯏꯪꯉꯦꯕ ꯋꯥꯄꯟꯒ ꯍꯧꯔꯤꯉꯩꯒꯤ ꯈꯨꯅꯨꯡꯉꯥꯏꯗꯣ ꯂꯩꯇ꯭ꯔꯦ ꯑꯁ ꯋꯥꯄꯟ ꯋꯥꯈꯣꯡꯁꯦ ꯑꯩꯈꯣꯏꯗꯤ ꯋꯥꯄꯜꯁꯦ ꯂꯝꯕꯤꯗꯇ ꯂꯩꯌꯦꯕꯀꯣ
ꯑꯥ
ꯑꯗꯣ ꯋꯥꯄꯟ ꯃꯈꯣꯡꯒꯤ ꯄꯔꯦꯡ ꯂꯝꯕꯤ ꯑꯁꯥꯡꯕ ꯄꯔꯦꯡꯗ ꯋꯥ ꯉꯥꯛꯇꯅꯦꯕ ꯋꯥꯄꯟ ꯃꯈꯣꯡ ꯄꯔꯦꯡꯗꯨꯗ ꯖꯒꯥꯏ ꯆꯣꯡꯕꯤꯁꯦ ꯁꯥꯟꯅꯗꯣꯏꯅꯦ ꯑꯗꯒꯤ ꯀꯦꯂꯥꯄꯣꯟ ꯊꯨꯒꯥꯏꯕꯤ ꯁꯥꯟꯅꯗꯣꯏꯅꯦ ꯍꯥꯏꯗꯤ ꯀꯩ ꯍꯥꯏꯔꯦ ꯑꯩꯈꯣꯏꯒꯤ ꯎꯝ ꯀꯩꯅꯣ ꯀꯩꯀꯣ ꯂꯣꯠꯄꯤꯒꯗꯣ
ꯑꯥ
ꯀꯥꯟꯅꯗꯣꯏꯅꯦꯕ ꯑꯁ ꯈꯨꯅꯨꯡ ꯑꯣꯏꯔꯕꯝꯅꯦ ꯏꯪꯀ ꯁꯥꯕꯒ ꯑꯝꯇ ꯆꯪꯗꯦ
ꯅꯣꯏ ꯀꯩꯅꯣ ꯁꯥꯟꯅꯔꯛꯄ꯭ꯔꯥ ꯑꯉꯥꯡ ꯑꯣꯏꯔꯤꯉꯩꯗ ꯃꯣꯟꯖꯥꯅꯅꯦ ꯐꯤ ꯃꯇꯨꯝ ꯃꯇ ꯇꯥꯁꯜꯂꯛꯦꯗꯅ ꯅꯪꯒꯟꯗ ꯊꯣꯡꯅꯔꯒ ꯅꯨꯡ ꯍꯥꯞꯀꯠꯅꯕꯤꯗꯣ
ꯍꯣꯏ ꯍꯣꯏ ꯑꯗꯨ ꯅ ꯀꯦꯂꯥ ꯊꯨꯒꯥꯏꯕꯤꯌ ꯍꯥꯏꯁꯦ ꯑꯁ ꯅꯨꯡꯉꯥꯏꯒꯖꯥꯠꯅꯤ ꯑꯩꯈꯣꯏꯀꯣ ꯑꯗꯨꯗꯨꯒꯤ ꯆꯒꯥꯏ ꯆꯒꯥꯏꯁꯨ ꯍꯥꯏꯅꯩꯗꯅꯀꯣ ꯀꯦꯂꯥꯒꯤ ꯃꯔꯣꯟ ꯃꯔꯣꯟ ꯂꯣꯟꯈꯠꯄꯤꯗꯣ ꯍꯣꯏ ꯑꯩꯈꯣꯏ ꯆꯒꯥꯏ ꯍꯥꯏꯅꯔꯦꯕ ꯑꯗꯨ ꯆꯖꯒꯥꯏ ꯂꯣꯝꯈꯠꯄꯤ ꯁꯥꯟꯅꯕꯤꯅ ꯑꯗꯨꯗꯣ ꯀꯃꯥꯏꯅ ꯇꯧꯋ ꯊꯣꯡꯖꯔꯧ ꯇꯥꯟꯅ ꯆꯠꯇꯣꯏꯅꯦꯕ ꯊꯣꯡꯖꯥꯎꯔꯣꯛꯛꯇꯨ ꯅꯨꯡ ꯃꯌꯥꯝ ꯇꯥꯏꯗꯅ ꯑꯗꯨꯗꯒꯤ ꯅꯨꯡ ꯐꯖ ꯐꯖꯕ ꯑꯄꯥ ꯑꯄꯥꯕ ꯂꯣꯟꯕꯗ ꯅꯨꯡꯉꯥꯏꯇꯧꯁꯦ ꯈꯨꯜꯂꯨꯗꯣꯏꯅꯦ ꯑꯗꯨꯗꯨꯒ ꯁꯥꯟꯅꯗꯣꯏꯅꯦ ꯑꯁ
ꯅꯨꯄꯥ ꯃꯔꯛꯇ ꯁꯥꯟꯅꯔꯛꯄꯣ ꯅꯨꯄꯤ ꯃꯔꯛꯇ ꯁꯥꯟꯅꯔꯛꯄ꯭ꯔꯣ
ꯑꯁ ꯑꯩꯈꯣꯏꯗꯤ ꯂꯣꯏꯁꯨ ꯌꯥꯅꯔꯦ
ꯎꯝ
ꯈꯥꯏꯗꯣꯛꯅꯗꯦꯕ
ꯅꯃꯤꯠ ꯅꯆꯦ ꯕꯦꯕꯤꯆꯥ ꯍꯣꯏ ꯀꯥꯇ ꯁꯥꯟꯅꯕꯗ ꯌꯥꯎꯔꯕ꯭ꯔꯥ
ꯑꯩꯅ ꯁꯥꯟꯅꯔꯛꯑꯦ ꯑꯩꯅꯕꯨ ꯏꯌꯥꯎ ꯌꯥꯎꯗꯦ ꯍꯥꯏꯗꯤ ꯑꯩꯈꯣꯏꯗꯤ ꯅꯨꯄꯤ ꯊꯅꯉꯅ ꯌꯨꯝꯒꯤ ꯊꯕꯛ ꯇꯧ ꯂꯩꯔꯕꯃꯤꯅ
ꯑꯣ
ꯑꯁ ꯑꯩꯈꯣꯏ ꯆꯤꯆꯦ ꯃꯅꯤꯡꯒꯤ ꯆꯤꯆꯦ ꯑꯩꯈꯣꯏꯒꯤ ꯑꯍꯜ ꯑꯃ ꯂꯩꯕꯀꯣ ꯃꯥꯗꯤ ꯂꯣꯔꯦ ꯃꯔꯕꯜꯒꯁꯦ ꯄꯨꯔꯥ ꯀꯩꯅꯣꯅꯤ ꯅꯨꯄꯥꯗꯩ ꯍꯦꯟꯕꯅꯤ ꯃꯥꯅ ꯁꯥꯟꯅꯕꯁꯦ ꯍꯩꯁꯨ ꯈ꯭ꯋꯥꯏ ꯃ ꯃꯥꯗꯤ
ꯃꯥꯃꯜꯁꯦ ꯀ ꯑꯩꯈꯣꯏ ꯇꯦꯟꯖꯩ ꯁꯥꯟꯅꯩꯔꯥ ꯅꯠꯇ꯭ꯔꯒꯅ
ꯇꯦꯟ ꯆꯩꯥꯏꯁꯨ ꯊꯤꯔꯤ ꯀꯥꯞꯄꯤꯁꯨ ꯑꯗꯒꯤ ꯀꯩꯌꯦꯟ ꯐꯥꯕꯤꯒꯤ ꯇꯥꯏꯞꯇ ꯇꯧꯕꯤꯗꯣ ꯕꯣꯛꯁ ꯆꯜꯂꯒ ꯑꯗꯨꯒꯤ ꯑꯗꯨꯁꯨ ꯎꯝ
ꯍꯥꯣꯛ ꯅꯨꯄꯤꯗꯣ ꯃꯔꯨ
ꯎꯝ ꯎꯝ ꯍꯣꯏ ꯑꯗꯨꯃꯥꯏꯅ ꯁꯥꯟꯅꯔꯛꯑꯦ ꯃꯥꯗꯤ ꯌꯥꯝ ꯁꯩꯌꯦ ꯁꯨꯃꯥꯏꯅ ꯑ ꯍꯥꯏꯗ ꯃꯥꯗꯤ ꯄꯩꯁꯥꯒ ꯊꯥꯟꯅꯕꯤꯅꯤ ꯃꯥꯗꯤ
ꯃꯈꯨꯠ ꯆꯨꯝꯕ꯭ꯔꯣ ꯌꯥꯝꯅ
ꯆꯨꯝꯃꯦ ꯃꯈꯨꯠꯁꯨ ꯈꯨꯠ ꯆꯨꯝꯃꯣꯟꯃꯦ
ꯍꯧꯖꯤꯛꯇꯤ ꯂꯨꯍꯣꯡꯈ꯭ꯔꯕ ꯅꯁꯦꯗꯣ
ꯂꯨꯍꯣꯡꯗ꯭ꯔꯦ ꯑꯩ ꯃꯄꯥꯟ ꯑꯗꯨꯝ ꯊꯕꯛ ꯇꯧꯔ ꯂꯩ
ꯑꯣ
ꯄꯥꯗꯤꯅꯦ ꯃꯁꯥꯁꯨ ꯅꯨꯄꯥ ꯃꯆꯥꯒꯤ ꯇꯥꯏꯞꯇ ꯇꯧꯔꯛꯑꯦꯕꯀꯣ
ꯄꯥꯎ
ꯑꯗꯨ ꯌꯥꯝ ꯍꯩꯑꯕ ꯃꯥꯅ ꯅꯨꯄꯥ ꯃꯔꯛꯇꯁꯨ ꯑꯌꯥꯝꯕ ꯁꯥꯟꯅꯔꯦ ꯑꯩꯈꯣꯏꯅ ꯑꯃꯨꯛ ꯁꯥꯟꯅꯕꯗꯣ ꯀꯥ ꯍꯦꯟꯅ ꯍꯩꯔꯛꯇꯦꯕ ꯀꯩꯅꯣ ꯊ꯭ꯔꯤ ꯀꯥꯞꯄꯤ ꯁꯥꯟꯅꯕ ꯀꯥꯟꯁꯤꯗꯤ ꯑꯩ ꯍꯩꯇꯦꯕ ꯇꯦꯟꯖꯩꯗꯣ ꯈꯛꯇꯅꯦ ꯑꯩꯅ ꯁꯥꯟꯅꯕ ꯌꯥꯎꯕ
ꯑꯩꯈꯣꯏꯁꯨ ꯁꯥꯟꯅꯔꯛꯦ ꯃꯥꯔꯕꯣꯜꯗꯤ ꯐꯖꯅ ꯂꯩꯀꯥꯏ ꯑꯃꯗꯒꯤ ꯂꯩꯀꯥꯏ ꯑꯃ ꯂꯥꯜꯂꯦꯗꯅ ꯑꯗꯨꯒ ꯃꯔꯑꯣꯣꯡ ꯀꯥꯞꯊꯦꯛꯅꯕ ꯁꯥꯟꯅꯔꯛꯇꯣꯏꯅꯦ ꯑꯗꯨꯒ ꯑꯩꯁꯦ ꯈꯨꯠ ꯈꯔ ꯆꯨꯝꯕ ꯋꯥꯠꯂꯦꯕꯀꯣ
ꯎꯝ
ꯑꯗꯨꯒ ꯃꯥꯔꯕꯣꯜꯁꯦ ꯄꯣꯗꯣꯏꯅꯦꯕ ꯀꯣꯆꯤꯛ ꯁꯥꯟꯅꯕꯁꯤꯗ
ꯍꯝ
ꯑꯗꯨꯒ ꯀꯣꯇꯤꯁ ꯅꯠꯇꯕ ꯑꯃ ꯇꯦꯟꯖꯔꯤꯒꯨꯝꯕꯗꯗꯤ ꯈꯔ ꯑꯗꯨꯝ ꯂꯧꯋꯀꯣ ꯍꯩꯌꯦꯕꯀꯣ ꯇꯦꯟꯖꯣꯏꯒꯨꯝꯕ ꯁꯥꯟꯅꯕꯁꯤꯅ ꯅꯨꯄꯥ ꯃꯆꯥ ꯌꯥꯝ ꯁꯥꯟꯅꯗꯦꯕ ꯅꯨꯄꯤ ꯃꯆꯥ ꯃꯧ ꯅꯍꯥ ꯏꯆꯦ ꯂꯩꯕ ꯃꯌꯥꯝꯁꯤꯡꯗꯣ ꯑꯗꯨ ꯌꯥꯝ ꯁꯥꯟꯅꯕꯅꯦꯕ ꯑꯗꯨꯒ ꯑꯩ ꯑꯃ ꯕꯣꯛꯁ ꯌꯦꯛꯒ ꯈꯣꯡꯉꯅꯤ ꯀꯥꯔꯛꯇ ꯈꯣꯡꯉꯅꯤ ꯀꯥꯔꯛꯇꯣ ꯂꯩ ꯇꯪꯈꯥꯏ ꯆꯠꯂ ꯆꯡꯉꯒ ꯃꯔꯨ ꯆꯥꯏꯊꯣꯛꯑꯒ ꯊꯥꯃꯤ ꯁꯥꯟꯅꯕꯗꯣ ꯈꯪꯕ꯭ꯔꯥ
ꯈꯪꯗꯦ ꯑꯗꯨꯗꯤ
ꯕꯣꯛꯁ ꯑꯆꯧꯕ ꯑꯃ ꯌꯦꯡꯅꯤꯗꯅꯀꯣ ꯕꯣꯛꯁꯁꯤ ꯇ ꯍꯥꯏꯗ ꯔꯦꯛꯇꯦꯡꯒꯜ ꯁꯦꯞ ꯑꯃ ꯌꯦꯛꯑꯅꯦꯕ ꯑꯗꯨꯗꯣ ꯇꯪꯈꯥꯁꯤꯗ ꯃꯌꯥꯏ ꯆꯞ ꯆꯥꯅ ꯂꯩ ꯑꯃ ꯆꯤꯡꯉꯅꯦꯕꯀꯣ ꯈꯣꯡ ꯑꯅꯤ ꯊꯥꯅꯤ ꯑꯩꯈꯣꯏ ꯃꯤꯁꯦ ꯃꯤ ꯑꯃꯕꯨꯗꯤ ꯃꯥꯕꯣꯟ ꯑꯅꯤ ꯑꯅꯤ ꯂꯪꯈꯠꯅꯕ ꯍꯥꯏꯔꯅꯦꯕꯀꯣ
ꯎꯝ
ꯂꯪꯈꯠꯅꯕ ꯂꯪꯈꯠꯅꯔꯤꯦ ꯑꯗꯨꯅ ꯑꯗꯨꯒ ꯂꯥꯏꯟ ꯑꯃ ꯊꯝꯒꯅꯤ ꯕꯣꯛꯛꯁꯤꯒꯤ ꯃꯃꯥꯡꯗ ꯑꯩꯈꯣꯏꯅ ꯃꯥꯔꯕꯜꯁꯦ ꯆꯥꯏꯔ ꯂꯪꯗꯣꯏꯅꯦꯕ ꯇꯞꯅ ꯑꯗꯨꯒ ꯂꯥꯏꯟꯁꯤꯒꯤ ꯀꯩꯅꯣꯁꯤꯗ ꯑꯩꯈꯣꯏꯅ ꯈꯨꯠꯁꯆꯥꯕꯤ ꯃꯔꯨ ꯑꯃ ꯄꯥꯏꯔꯤꯗꯅ ꯑꯩꯈꯣꯏ ꯈꯨꯠꯁꯨ ꯈꯨꯠꯁꯨꯒ ꯍꯥꯏꯅꯕꯗꯣ ꯑꯗꯨ ꯇꯧꯔꯒ ꯃꯣꯏꯅ ꯃꯔꯨꯝ ꯊꯤꯜꯂꯛꯀꯅꯦꯕ ꯁꯤꯒꯤ ꯃꯔꯨꯁꯦ ꯁꯤꯗ ꯄꯥꯜꯍꯜꯂꯒ ꯃꯇꯣꯟꯗ ꯀꯤꯛꯀ ꯍꯥꯏꯔꯒ ꯃꯃꯣꯟ ꯌꯥꯝꯅ ꯆꯦꯜꯍꯟꯕꯤꯗꯣ ꯑꯗꯨꯒ ꯑꯗꯨꯃꯥꯏꯅ ꯑꯗꯨꯒ ꯃꯔꯨꯁꯦ ꯃꯣꯏꯅ ꯊꯤꯜꯂꯛꯄ ꯃꯔꯨꯁꯤꯅ ꯃꯔꯨ ꯑꯃꯒ ꯃꯔꯨ ꯑꯃꯒ ꯅꯛꯅꯕ ꯖꯒꯥꯗ ꯑꯣꯏꯅꯅꯦꯕ ꯅꯠꯇ꯭ꯔꯒꯅ ꯂꯥꯞꯅ ꯇꯥꯕ ꯖꯒꯥꯗꯣ ꯄꯥꯜꯂꯣꯏꯗꯕ ꯖꯒꯥꯗꯣ ꯑꯣꯏꯅꯦꯕꯀꯣ ꯑꯗꯨꯗ ꯀꯩꯅꯣ ꯇꯧꯔꯒ ꯁꯥꯟꯅꯗꯣꯏꯅꯦ ꯑꯩꯈꯣꯏ ꯇꯦꯛ ꯂꯥꯎꯅ ꯄꯥꯜꯂꯒ ꯑꯃ ꯌꯥꯅꯒ ꯆꯦꯟꯈꯤꯕꯁꯦ ꯃꯤꯅ ꯀꯛꯅꯗ ꯃꯔꯨꯗꯣ ꯑꯩꯒꯤ ꯉꯁꯥꯏ ꯈꯨꯆꯨꯗꯣ ꯑꯃꯨꯛ ꯀꯛ ꯇ ꯄꯄꯤ ꯇꯥꯅꯗꯣꯏꯅꯦꯕ ꯃꯣꯏꯅ ꯑꯃꯨꯛ ꯀꯛꯑꯗꯤ ꯑꯃꯨꯛ ꯀꯩꯅꯣ ꯇꯧꯗꯣꯏꯅꯦꯕ ꯑ ꯑꯃꯗꯨꯅ ꯑꯃꯨꯛ ꯂꯧꯈꯤꯗꯣꯏꯅꯦꯕ ꯑꯗꯨ ꯀꯛꯄ ꯉꯝꯗ꯭ꯔꯕ ꯑꯗꯨꯗꯒꯤ ꯀꯩꯅꯣꯗꯣ ꯃꯥꯔꯕꯣꯣꯟꯗꯣ ꯉꯁꯥꯏ ꯑꯅꯤꯅꯤ ꯊꯥꯅꯕꯗꯣ ꯑꯩꯅ ꯂꯣꯏ ꯂꯧꯔꯛꯑꯦꯕ
ꯑꯣ ꯑꯗꯨꯗꯤ ꯁꯥꯟꯅꯔꯛꯇꯦꯍ
ꯔꯤꯁ ꯀꯧꯋꯦꯗꯣ ꯙꯨꯔ ꯙꯨꯔ ꯍꯥꯏꯗꯤ ꯑꯊꯥꯞꯄ ꯍꯥꯏꯕꯅꯤꯗꯅ ꯔꯤ ꯍꯥꯏꯕꯅꯦ ꯔꯔꯤꯗꯤ ꯀꯅꯤꯣꯌꯥ ꯍꯥꯏꯖꯣ ꯑꯁ ꯌꯥꯝ ꯅꯨꯡꯉꯥꯏꯔꯛꯏꯗ ꯑꯉꯥꯡ ꯑꯣꯏꯔꯤꯉꯩ ꯃꯇꯝꯗꯗꯤ ꯄꯨꯟꯁꯤꯁꯦ ꯃꯉꯥꯎ ꯊꯤꯗꯅꯀꯣ ꯁꯥꯊꯤꯕꯩꯒꯤꯆꯥꯡꯁꯦ ꯃꯥꯔꯕꯜ ꯃꯇꯝ ꯑꯃ ꯂꯣꯏꯈ꯭ꯔꯦ ꯃꯕ ꯃꯇꯝ ꯂꯣꯏꯈꯤꯕꯒ ꯑꯃꯨꯛ ꯗꯕ꯭ꯂꯤꯎ ꯗꯕ꯭ꯂꯤꯎ ꯏ ꯆꯦꯛꯀꯞꯄꯤ ꯁꯥꯟꯅꯕꯤꯗꯣ
ꯑꯣ ꯆꯦ ꯊꯥꯟꯅꯕꯤꯗꯣ
ꯑ ꯑꯗꯨꯒ
ꯑꯗ
ꯑꯗꯨ ꯅꯠꯇꯕ ꯑꯃ ꯃꯩꯈꯦꯠ ꯃꯔꯨ ꯊꯥꯏꯅꯒꯤ ꯅꯥꯀꯟ ꯅꯥꯀꯟ ꯌꯥꯜꯂꯤꯉꯩ ꯃꯇꯝꯒꯤ ꯑꯩꯈꯣꯏꯅ ꯂꯦꯟꯊꯠꯂꯒ ꯆꯦꯛꯀꯞꯄꯤ ꯁꯥꯟꯅꯕꯗꯨꯅ ꯑꯩꯅ ꯈꯪꯉꯛꯄ꯭ꯔꯥ ꯇꯔꯄ꯭ꯔꯥ ꯃꯩꯈꯦꯠ ꯕꯣꯛꯁ ꯎꯄꯨ ꯑꯃ ꯂꯩꯔꯝꯃꯦꯕꯀꯣ ꯎꯄꯨꯁꯦ ꯂꯦꯟꯊꯠꯂꯦꯗꯅ ꯑꯗꯨꯒ ꯆꯦꯛꯀꯧꯄꯤ ꯁꯥꯟꯅꯗꯣꯏꯕ
ꯎꯝ
ꯑꯗꯨꯅ ꯏꯍꯥꯟ ꯍꯥꯜꯂꯦꯕ ꯑꯗꯨꯒ ꯗꯕ꯭ꯂꯤꯎ ꯗꯕ꯭ꯂꯤꯎ ꯏ ꯂꯥꯛꯑꯦ ꯅꯣꯏꯗꯤ ꯁꯥꯟꯅꯔꯛꯇ꯭ꯔꯣ
ꯗꯕ꯭ꯂꯤꯎ ꯗꯕ꯭ꯂꯤꯎ ꯏꯗꯤ ꯁꯥꯟꯅꯔꯛꯑꯦ ꯑꯗꯨꯒ ꯃꯩꯈꯦꯠ ꯎꯄꯨꯒꯤꯗꯨꯗꯤ ꯁꯥꯟꯅꯔꯛꯇꯦ
ꯎꯝ ꯑꯗꯨꯒ ꯅꯨꯡ ꯑꯃ ꯃꯄꯥꯥꯟ ꯃꯄꯥꯥꯟ ꯂꯪꯅꯔꯒ ꯀꯥꯞꯇꯅ ꯐꯥꯅꯕꯤꯗꯨꯗꯤ
ꯀꯃꯥꯏꯅ
ꯑꯁ ꯅꯨꯡ ꯑꯩꯈꯣꯏꯒꯤ ꯑꯄꯥꯛꯄ ꯅꯠꯇ꯭ꯔꯒꯅ ꯁꯥꯏꯀꯜꯒꯤ ꯔꯤꯡꯗꯣ ꯑꯗꯨ ꯄꯥꯏ ꯂꯪꯅꯔꯒ ꯃꯥ ꯀꯩꯅꯣ ꯂꯪꯉꯅꯦꯕꯀꯣ ꯑꯗꯨꯒ ꯅꯪ ꯑꯁꯤꯒꯤ ꯑꯩꯅ ꯅꯨꯡ ꯑꯄꯥꯛꯄꯟꯗꯨ ꯁꯥꯏꯀꯂꯤꯡꯗꯨꯣ ꯂꯪꯉꯦꯗꯅ ꯑꯗꯨꯒ ꯅꯪ ꯑꯁꯤꯒꯤꯁꯦ ꯈꯣꯡꯉꯞ ꯑꯁꯤꯒꯤ ꯃꯐꯝꯁꯦ ꯑꯩꯒꯤ ꯇꯥꯈꯤꯕ ꯃꯄꯥꯗꯣ ꯑꯗꯣ ꯇꯥꯍꯜꯂꯒ ꯅꯪ ꯀꯣꯡꯀꯥꯞ ꯐꯥꯔꯗꯤ ꯑꯩꯒꯤ ꯀꯩꯅꯣꯁꯦ ꯂꯥꯏ ꯄꯤꯛꯆꯗꯛꯏꯁꯦ ꯃꯉꯥ ꯆꯥꯖꯧ ꯇꯔꯥ ꯆꯥꯖꯧ ꯍꯥꯏꯗꯣꯏꯅꯦꯕ ꯀꯣꯀ ꯇꯣꯐꯥ ꯑ ꯈꯣꯀꯥ ꯇꯣ ꯐꯥꯠ ꯅꯠꯇ꯭ꯔꯒꯅꯅꯦ ꯑꯩꯅ ꯃꯉꯣꯟꯗꯩ ꯃꯉꯥ ꯅꯠꯇ꯭ꯔ ꯇꯔꯥ ꯂꯧꯗꯣꯏꯕ ꯊꯥꯅꯔꯤꯕꯒꯤ ꯃꯇꯨꯡ ꯏꯟꯅ
ꯑꯣ
ꯎ ꯑꯁ ꯂꯝꯗꯤꯟꯗꯒ ꯀꯥꯔꯒ ꯂꯝꯗꯤꯟ ꯍꯦꯛꯄꯩ ꯁꯤꯟꯁꯤꯗꯤ ꯏꯉꯣ ꯃꯊꯣꯡ ꯍꯨꯛꯀꯤꯈꯤ꯭ꯔ ꯖꯠꯅꯤꯗ
ꯀꯩ ꯀꯥꯔꯒ ꯍꯥꯏꯅ
ꯂꯝ ꯂꯝꯗꯤꯟꯗꯩꯒ ꯀꯥꯔꯒꯅꯦ
ꯎꯝ
ꯎꯔꯤꯗꯩ ꯌꯥꯐꯠ ꯂꯝꯖꯤꯟꯗꯣ
ꯎꯝ
ꯑꯗꯨ ꯀꯥꯔꯒ ꯂꯝꯗꯤꯟ ꯍꯦꯞꯄꯒꯤ ꯁꯤꯟꯁꯤꯗꯤ ꯃꯊꯣꯡꯒ ꯄꯨꯂꯞꯛꯇ ꯄꯣꯠꯅꯦꯕ ꯑꯉꯥꯡ ꯑꯣꯏꯔꯤꯉꯩꯗꯨꯗ ꯋꯥꯄꯟ ꯃꯊꯛꯁꯤꯗ ꯀꯥꯔꯦꯗꯅꯀꯣ ꯑꯗꯨꯒ ꯀꯩꯅꯣ ꯇꯧꯔꯤꯅꯦ ꯂꯝꯗꯤꯟ ꯍꯦꯛꯄ ꯀꯥꯗꯣꯏꯅꯦ ꯏꯃꯥꯅ ꯍꯜꯂꯛꯑꯒ ꯑꯗꯨ ꯋꯥꯡꯕ ꯃꯐꯝꯗꯨꯗ ꯀꯥꯕꯅ ꯐꯨꯗꯣꯏꯅꯤ ꯑꯗꯨ ꯂꯝꯖꯤꯡꯗꯨꯗꯤ ꯀꯥꯡꯒꯧ ꯉꯧꯔ ꯆꯥꯗꯣꯏ
ꯑꯣ ꯈꯪꯗꯦ ꯑꯝꯇꯧ ꯆꯥꯗꯦ ꯑꯗꯨꯗꯤ
ꯀꯩꯅꯣ ꯅꯪ ꯂꯝꯖꯦꯟ ꯇꯦꯔꯥ ꯃꯄꯥꯟꯅ ꯑꯩꯈꯣꯏ ꯅꯨꯡꯁꯤꯠ ꯁꯤꯠꯂꯀꯥꯟꯗ ꯄꯥꯏꯔꯛꯄꯗꯣ ꯈꯪꯗꯕ ꯑꯃ ꯄꯦꯔꯥꯁꯨꯨꯠ ꯃꯥꯟꯕ ꯑꯃ ꯃꯨꯟ ꯃꯨꯟ ꯂꯥꯎꯕ ꯑꯃ
ꯑꯣ
ꯅꯣꯏ ꯕꯥꯗ ꯂꯝꯗꯤꯟ ꯀꯃꯥꯏ ꯇꯧꯒꯦ ꯍꯪꯉꯨ
ꯈꯪꯗꯦ ꯑꯩꯈꯣꯏꯗꯤ ꯑꯝꯇꯧꯕ ꯎꯗ꯭ꯔꯦ ꯑꯩꯗꯤ
ꯏꯁ ꯈ ꯈꯗꯛ